ꯍꯜꯂꯣ
ꯑꯇꯥꯌꯦꯦ
ꯆꯥꯛ ꯆꯥꯔꯕꯣ ꯀꯃꯥꯏꯅ ꯇꯧꯔꯒꯦ
ꯁꯥꯛ ꯁꯥꯊꯔꯤꯌꯦ ꯆꯥꯛꯄꯣꯗꯤ ꯂꯣꯏꯔꯦ ꯊꯕꯛ ꯂꯣꯏꯗꯕ ꯑꯗꯨꯗꯨꯒꯤ ꯉꯥꯏꯍꯥꯛ ꯉꯥꯏꯅꯔ ꯆꯥꯔꯁꯦꯅ ꯑꯗꯩ ꯑꯩꯈꯣꯏꯗꯥꯥꯁꯨ ꯁꯣꯔꯣꯛꯇ ꯄꯣꯠ ꯆꯩ ꯂꯩꯊ ꯆꯠꯈꯤꯕ ꯑꯗꯩ ꯃꯥ ꯍꯜꯂꯛꯄꯁꯨ ꯉꯥꯏꯕ ꯑꯗꯨꯒꯤ ꯉꯍꯥꯛ ꯉꯥꯏꯅꯔꯤ ꯅꯣꯏꯗꯤ ꯀꯩꯀꯩ ꯆꯥꯔꯕ
ꯑꯩꯈꯣꯏꯗꯤ ꯉꯁꯤ ꯑꯩꯈꯣꯏ ꯑꯕꯨꯡ ꯃꯃꯥꯡꯒꯤ ꯑꯕꯨꯡꯉꯣꯒꯤ ꯃꯥꯏ ꯕꯥꯔꯗꯦ ꯇꯥꯏꯌꯦꯅ ꯌꯦꯟ ꯊꯣꯡꯕ ꯆꯥꯔꯦ ꯑꯗꯒꯤ ꯃꯥꯒꯤ ꯉꯁꯥꯏꯒꯤ ꯃꯥꯒꯤ ꯊꯥ ꯐꯥꯕꯩ ꯆꯠꯂꯨꯕꯒꯤ ꯏꯟꯁꯥꯡ ꯈꯔ ꯄꯨꯔꯛꯑꯦ ꯉꯥ ꯊꯣꯡꯕ ꯈꯥꯉꯧꯕ ꯎꯠꯇꯤ ꯑꯆꯥꯔ ꯃꯌꯥꯝ ꯄꯨꯔꯦ ꯑꯗꯨꯁꯨ ꯑꯃꯨꯛ ꯆꯥꯔꯦ ꯑꯗꯨꯗꯨꯒ ꯑꯁ ꯐꯖꯅ ꯆꯥꯁꯤꯟꯈ꯭ꯔꯦ ꯉꯁꯤꯗꯤ ꯑꯗꯨꯒ ꯊꯥꯏꯃꯟꯒꯤꯅ ꯋꯥꯋꯥꯛꯀꯤꯡ ꯁꯨꯝ ꯊꯣꯛꯀꯦꯅ ꯈꯉꯥꯎ ꯆꯠꯂꯝꯃꯤꯅꯤ
ꯑꯣ ꯅꯪꯗꯤ ꯅꯣꯏꯅꯦꯗꯤ ꯍꯥꯏ ꯆꯥꯕꯗ ꯁꯨꯡꯂꯌꯥ ꯂꯦꯞꯇꯦꯅꯤꯀꯣ
ꯎꯝ
ꯄꯣꯛꯈꯥꯏꯔꯛꯄ ꯇꯥꯔꯦ ꯈꯜꯂꯦꯗꯤ
ꯄꯣꯈꯥꯏꯔꯣ ꯍꯥꯏꯅꯤ ꯕꯣꯕ ꯑꯃ ꯄꯣꯈꯥꯏꯔꯣꯑꯣꯅ ꯄꯣꯈꯥꯏꯍꯟꯅꯤꯡꯉꯕꯅꯤ ꯏꯁꯥꯁꯦ
ꯗꯦꯟ ꯑꯩꯈꯣꯏꯒꯤꯗꯤ ꯁꯒꯔꯤ ꯊꯣꯡꯉꯦ ꯑꯇꯩ ꯀꯩ ꯇꯧꯈ꯭ꯔꯕꯅꯣ ꯈꯪꯗꯦ ꯍꯣꯏꯗꯥꯗ ꯊꯥꯡꯖꯤꯟ ꯑꯝꯇ ꯂꯩꯔꯣꯑꯣꯗꯤ ꯍꯥꯏꯈꯤꯕꯅꯤ ꯏꯇꯩꯃꯅ
ꯄꯥꯛꯅꯝꯒꯨꯝꯕ ꯑꯃ ꯇꯧꯔ ꯆꯥꯔꯗꯤ ꯍꯥꯎꯒꯗꯕꯅꯤ
ꯎꯝ ꯄꯥꯛꯅꯕꯨꯗꯤ ꯌꯥꯝ ꯆꯥꯅꯤꯡꯉꯦ ꯑꯗꯨ ꯅꯝꯕꯩ ꯃꯇꯝꯗꯣ ꯂꯩꯔꯔꯣꯏꯗꯧꯕ
ꯑꯣ
ꯑꯩꯈꯣꯏꯒꯤꯗꯤ ꯀꯩꯊꯦꯜ ꯊꯣꯛꯄꯗꯣ
ꯎꯝ
ꯑꯇ ꯂꯩꯅꯗ꯭ꯔꯦꯕ ꯑꯗꯒꯤ ꯑꯩꯈꯣꯏꯒꯤ ꯊꯣꯡꯒꯥꯃꯤꯌꯥꯗ ꯐꯥꯝꯝꯕ ꯀꯩꯊꯦꯜꯗꯨꯁꯨ ꯌꯥꯎꯗꯕ ꯑꯩꯅ ꯀꯩꯅꯣ ꯉꯅꯨꯡꯁꯥ ꯌꯦꯡꯉꯝꯃꯕꯅꯦꯕ ꯑꯩꯁꯦ ꯄꯥꯛꯅꯝ ꯆꯧꯒ ꯊꯣꯡꯉꯗꯤ ꯅꯄ ꯆꯥꯅꯤꯡꯉꯦꯅ ꯅꯄꯥꯛꯄꯤꯗꯣ ꯑꯗ ꯃꯥ ꯉꯁꯤ ꯀꯩꯊꯦꯜ ꯀꯥꯔꯨꯗꯦ ꯑꯩ ꯄꯣꯠꯁꯤ ꯑꯝꯇ ꯂꯩꯇꯦꯅ ꯇꯧꯔꯒ ꯅꯥꯀꯨꯞꯄꯤꯗꯤ ꯑꯌꯥꯝꯕ ꯅꯥꯀꯨꯞꯄꯤꯅ ꯅꯝꯕꯗꯤ ꯆꯥꯅꯤꯡꯗꯕ
ꯍꯣꯏꯌꯦꯦ ꯅꯣꯏꯗꯤ ꯏꯟꯖꯥꯡ ꯅꯨꯄꯤꯁꯦ ꯂꯩꯇ꯭ꯔꯗꯤ ꯐꯪꯉꯣꯟꯗꯦ ꯑꯩꯈꯣꯏꯁꯗꯤ ꯑꯩꯈꯣꯏ ꯍꯧꯗ꯭ꯔꯦ ꯍꯥꯏꯔꯁꯨ ꯑꯩꯈꯣꯏ ꯃꯝꯆꯥꯅꯤ ꯈꯪꯗꯦ ꯃꯥꯆꯧꯅꯤ ꯈꯦ ꯅꯄꯥꯛꯄꯤ ꯈꯔ ꯍꯦꯛꯀꯦꯀꯣ ꯍꯥꯏꯔꯦ ꯌꯥꯝ ꯍꯟꯊꯅ ꯑꯗꯨꯝ ꯄꯨꯛꯇꯣꯛ ꯍꯧꯖꯤꯛꯇꯤ ꯄꯨꯛꯇꯣꯛ ꯄꯨꯨꯛꯇꯣꯛꯑ ꯆꯥꯏꯅꯤ ꯍꯥꯏꯕꯗꯤ ꯃꯔꯨ ꯀꯩꯀꯩꯗꯣ ꯑꯗꯨꯝ ꯀꯩꯅꯣ ꯇꯧꯔꯗꯤ ꯀꯨꯝꯃꯍꯗꯤ ꯐꯠꯇꯦꯅꯀꯣ ꯑꯗꯨꯗꯤ ꯈꯔ ꯈꯔ ꯐꯣꯏꯗꯣꯛ ꯑꯗꯨꯃꯥꯏꯅ ꯆꯥꯏꯅꯦꯕ ꯑꯩꯈꯣꯏꯗꯤ
ꯑꯩꯅ ꯒꯝꯂꯥꯗ ꯈꯔꯕꯨꯗꯤ ꯊꯥꯕ ꯑꯗꯣ ꯒꯝꯂꯥ ꯊꯥꯕꯁꯤꯡꯗꯨꯗꯤ ꯎ ꯀꯥꯡꯁꯣꯏꯒꯨꯝꯕ ꯀꯩꯒꯨꯝꯕ ꯁꯨꯝ ꯆꯥꯔꯛꯑꯀꯥꯟꯗ ꯅꯨꯡꯉꯥꯏꯇꯦꯅ ꯑꯗ ꯍꯋꯥꯏꯃꯛꯇ ꯊꯣꯡꯉꯒꯁꯨ ꯅꯄꯥꯛꯄꯤ ꯀꯩ ꯀꯔꯥꯗꯣ ꯁꯣꯛ ꯇꯧꯕꯗꯣ ꯍꯥꯎꯋꯤꯗꯅꯀꯣ ꯑꯗꯨꯒꯤ ꯄꯨꯔꯥ ꯑꯣꯏꯅ ꯂꯦꯟꯊꯠꯂꯒ ꯆꯥꯕꯕꯨꯗꯤ ꯌꯥꯅꯦꯕ ꯄꯥꯛꯅꯗꯣ ꯍꯦꯟꯗꯣꯛꯅ ꯀꯣꯟꯅꯅꯦꯕ ꯑꯗꯨꯏꯁꯨ ꯄꯥꯝꯃꯨꯕ ꯍꯥꯏꯇꯥꯔꯦ ꯌꯨꯝꯗ ꯄꯥ ꯍꯧꯕꯗ ꯌꯥꯝꯅ ꯄꯥꯛ ꯁꯟꯅ ꯍꯧꯕꯅ ꯇꯝꯃꯤꯅ ꯀꯝꯂꯥꯗ ꯈꯔ ꯈꯔ ꯍꯧꯕꯗꯨꯗꯤ ꯅꯨꯡꯇꯤꯒꯤ ꯈꯖꯤꯛ ꯈꯖꯤꯛꯇ ꯑꯣꯏꯔꯁꯨ ꯏꯟꯁꯥꯡ ꯊꯛꯅꯕꯒꯤ ꯑꯣꯏꯕꯅꯤꯅ ꯄꯨꯂꯞ ꯀꯩꯅꯣ ꯇꯧꯕꯗꯣ ꯂꯦꯟꯊꯠꯄꯗꯣ ꯄꯥꯝꯃꯨꯕ ꯑꯗꯨꯒꯤ ꯍꯌꯦꯡ ꯍꯪꯆꯤꯠ ꯂꯩꯔꯦ ꯆꯥꯔꯒꯦꯗ
ꯑꯗꯨ ꯑꯗꯨꯝ ꯆꯣꯡꯗꯤ ꯆꯣꯡꯈꯠꯄꯅꯤꯗ ꯍꯥꯏꯕꯗꯤ ꯂꯦꯟꯇꯛ ꯈꯔꯁꯨꯀꯣ ꯍꯥꯏꯕꯗꯤ ꯅꯣꯡꯖꯨꯄꯥꯟ ꯊꯥꯕꯅꯤꯅ ꯍꯧꯕꯗꯣ ꯑꯗꯨꯝ ꯊꯨꯕꯅꯦꯕ
ꯑꯗꯨꯅꯤ ꯉꯍꯥꯃꯨꯛꯁꯨ ꯑꯃꯨꯛ ꯑꯃ ꯂꯦꯡꯕꯤꯗꯨꯗ ꯆꯣꯡꯕꯗ ꯆꯣꯡꯈꯠꯂꯛꯑꯦꯕ ꯑꯗꯨꯏꯁꯨ ꯑꯗꯨꯃꯥꯏꯅ ꯑꯄꯗꯨꯗꯤꯅꯦ ꯃꯣꯏ ꯆꯣꯡꯈꯠꯂꯛꯄ ꯃꯇꯝꯗ ꯌꯥꯝ ꯀꯟꯅ ꯃꯈꯣꯏꯒꯤ ꯍꯥꯟꯅ ꯃꯅꯥ ꯄꯥꯛꯑ ꯑꯃ ꯑꯗꯨꯃꯥꯏꯅ ꯄꯥꯛꯇꯦꯕ ꯄꯤꯛꯁꯜꯂꯛꯑꯦꯕꯀꯣ ꯑꯗꯨꯗꯨꯗꯒꯤ ꯑꯩꯅ ꯂꯦꯟꯊꯠꯄꯗꯨ ꯅꯨꯡꯉꯥꯏꯇ꯭ꯔꯕ ꯄꯝꯁꯦ ꯄꯥꯝꯃꯨꯏꯕ ꯇꯔ ꯇꯔꯛ ꯈꯔ ꯍꯧꯖꯕꯗ ꯆꯠꯂꯥꯎꯅꯦꯦꯊꯠꯄꯗꯗꯤ ꯑꯗꯨꯒ ꯅꯥꯀꯨꯞꯄꯤ ꯄꯥꯝꯕꯤ ꯑꯅꯤ ꯑꯃꯒ ꯊꯥꯏꯌꯦꯕ ꯀꯪꯂꯅꯥꯥ ꯑꯅꯤ ꯑꯗꯨꯁꯨ ꯒꯝꯂꯥ ꯑꯃꯗꯤ ꯉꯁꯥꯏ ꯂꯦꯟꯊꯠꯂꯦ ꯑꯃꯗꯤ ꯂꯦꯟꯊꯠꯇ꯭ꯔꯤ ꯀꯪꯂꯂꯥ ꯑꯃꯗꯨꯅ ꯐꯅ ꯌꯥꯝ ꯊꯣꯛꯑꯦꯅ ꯁꯛꯑꯦ ꯑꯩꯈꯣꯏꯒꯤ ꯀꯨꯏꯁꯨ ꯀꯨꯏꯗꯕ ꯂꯦꯟꯗꯕ ꯑꯗꯨꯗꯨꯅ ꯃꯥꯗꯣ ꯑꯩꯈꯣꯏꯁꯨ ꯂꯤꯁꯨ ꯂꯤꯄ ꯃꯄꯥꯟ ꯁꯥꯠꯇꯨꯒꯤ ꯇꯧꯔꯛꯑꯦꯕ ꯑ ꯂꯦꯟꯊꯠꯂꯁꯤ ꯉꯁꯤꯗꯤ ꯑꯗꯨꯃꯥꯏꯅ ꯇꯧꯔꯒ ꯇꯦꯟꯊꯠꯂꯦ ꯐꯅ ꯌꯥꯝ ꯌꯥꯝꯃꯤ ꯈꯨꯗ ꯌꯥꯝ ꯐꯥꯏ ꯄꯥꯏꯁꯟꯕꯗ ꯈꯔ ꯈꯔ ꯊꯥꯗ꯭ꯔꯗꯤ ꯊꯥꯐꯝꯝꯁꯨ ꯂꯩꯇꯕꯅꯤꯅꯀꯣ ꯊꯥꯗ ꯌꯥꯝ ꯊꯥꯅꯤꯡꯕ ꯊꯥꯐꯝꯁꯨ ꯂꯩꯇꯕ
ꯑꯗꯨꯗꯨꯝ ꯀꯩ ꯍꯥꯏꯅꯤ ꯍꯣꯏ ꯏꯪꯈꯣꯜ ꯑꯃ ꯂꯩꯔꯒ ꯄꯣꯠ ꯆꯩ ꯌꯥꯝꯕ ꯌꯥꯝꯗꯕꯀꯣ ꯀꯣꯏꯠꯁꯨ ꯉꯥꯏꯔꯅ ꯀꯩꯁꯨ ꯌꯥꯝ ꯆꯥꯎ ꯅꯠꯇꯦꯕ ꯁꯨꯝ ꯊꯥꯅꯩꯔꯤꯁꯤ ꯅꯄꯥꯛꯄꯤ ꯅꯥꯀꯨꯞꯄꯤ ꯊꯥꯏ ꯑꯗꯒꯤ ꯆꯤꯡꯖꯤꯟ ꯇꯤꯜꯍꯧ ꯊꯥꯏ ꯃꯌꯥꯡꯇꯣꯟ ꯊꯥꯏ ꯃꯇꯝ ꯃꯇꯝꯒꯤ ꯅꯠꯇ꯭ꯔꯥ ꯇꯨ ꯏꯀꯣꯛ ꯊꯥꯏ ꯃꯣꯏ ꯃꯄꯥꯡꯁꯦ ꯁꯨꯅ ꯊꯥꯛꯇꯥꯥꯔꯒꯗꯤ ꯌꯦꯟꯖꯥꯡꯁꯨ ꯉꯥ ꯆꯥꯛ ꯌꯥꯝ ꯊꯛꯍꯧꯗ ꯇꯥꯔꯦ ꯁꯨꯝ ꯄꯪꯍꯥꯎꯗꯣ ꯍꯥꯎꯕꯗꯣ ꯑꯗꯩ ꯍꯦꯛꯄꯒ ꯆꯥꯕ ꯑꯣꯏꯕ ꯑꯗꯨꯝ ꯍꯥꯎꯕꯗꯣ ꯑꯗꯨꯨꯃꯥꯏꯅ ꯇꯧꯔꯦ ꯑꯗꯨꯝ ꯈꯔ ꯈꯔ ꯅꯥꯞꯁꯨ ꯂꯥꯏꯌꯦꯟꯗꯤ ꯑꯃꯨꯛ ꯈꯔ ꯊꯥꯏ ꯈꯥꯃꯦꯟ ꯈꯔ ꯊꯥꯏ ꯑ ꯃꯇꯝ ꯃꯇꯝꯒꯤ ꯍꯋꯥꯏ ꯊꯥꯏ ꯊꯥꯏ ꯆꯨꯖꯥꯛ ꯊꯥꯏ ꯑꯗꯨꯝ ꯑꯗꯨꯕꯨ ꯉꯥꯏꯅ ꯌꯥꯝꯌꯥꯝꯕ ꯊꯥꯗꯣꯏ ꯅꯠꯇ꯭ꯔꯥ ꯍꯥꯏꯗꯤ ꯍꯋꯥꯏ ꯆꯥꯕꯤ ꯈꯔ ꯊꯥꯖꯤꯜꯂꯦ ꯑꯗꯨꯝ ꯄꯪꯍꯧꯗ ꯍꯧꯧꯔꯒ ꯄꯨꯡꯄꯝ ꯄꯠꯂꯒ ꯃꯤ ꯌꯥꯝꯗꯕꯅ ꯆꯥꯕ ꯈꯣꯠꯅꯕꯗꯣ ꯑꯗꯨꯃꯥꯏꯅ ꯇꯧꯕꯅꯦꯕ ꯅꯣꯏꯁꯨ ꯏꯤꯡꯈꯣꯜ ꯑꯃ ꯂꯩꯔꯒ ꯑꯗꯨꯃꯥꯏꯅ ꯇꯤꯀꯦꯠꯇ ꯍꯥ ꯊꯥꯖꯤꯟ ꯇꯥꯔꯒꯗꯤ ꯌꯥꯝ ꯐꯕꯗꯤ ꯑꯣꯏꯗꯣꯏꯅꯤ
ꯑꯗꯨꯗꯅꯦ ꯑꯗꯒꯤ ꯒꯤ ꯀꯩꯅꯣ ꯑꯩꯅ ꯀꯩꯅꯣ ꯑꯩꯈꯣꯏꯒꯤ ꯃꯤꯂꯥꯕꯥꯇꯤꯒꯤ ꯕꯣꯔꯥꯁꯤꯡꯗꯣ ꯑꯗꯨꯝ ꯊꯝꯖꯤꯜꯂꯦꯕꯀꯣ ꯌꯨꯝ ꯁꯥꯈꯤꯕꯒꯤ ꯂꯩꯕ ꯃꯌꯥꯝꯗꯣ ꯑꯗꯨꯗꯅꯦ ꯑꯃꯨꯛ ꯀꯩꯅꯣ ꯇꯧꯗꯦꯕ ꯂꯩꯕꯥꯛꯁꯦ ꯍꯥꯞꯐꯝꯃꯨꯛ ꯂꯩꯇꯕ ꯂꯩꯕꯥꯛꯁꯦ ꯂꯩꯕꯥꯛ ꯄꯣꯠꯐꯝ ꯂꯩꯇꯥꯔꯗꯤ ꯑꯃꯨꯛ ꯑꯩꯅ ꯄꯣꯠ ꯆꯩꯩ ꯈꯔ ꯊꯥꯅꯤꯡꯕꯅꯦꯕ ꯂꯩꯕꯥꯛ ꯍꯥꯞꯐꯝ ꯑꯃꯨꯛ ꯂꯩꯇꯕ ꯑꯗꯨꯅ ꯑꯃꯨꯛ ꯇꯧꯔꯤꯁꯦ ꯌꯦꯟꯗꯦꯝꯃꯨꯗꯤ ꯄꯥꯝꯕꯤ ꯃꯉꯥ ꯑꯃꯨ ꯑꯣꯏꯅ ꯊꯥꯔꯕꯅꯦꯕ ꯄꯥꯝꯕꯤ ꯑꯃꯗꯒꯤ ꯑꯗꯨꯝ ꯆꯥꯔ ꯑꯗꯨꯝ ꯊ ꯊꯣꯛꯂꯛꯑꯀꯥꯟꯗ ꯖꯔ ꯖꯔ ꯁꯟꯗꯣꯔꯛꯑꯦꯕ ꯃꯣꯏꯁꯨ ꯀꯣ ꯑꯗ ꯑꯩꯅ ꯄꯥꯝꯕꯤ ꯃꯉꯥꯃꯨꯛꯇꯤ ꯊꯥꯔꯒ ꯊꯝꯃꯦ ꯑꯗꯨ ꯑꯗꯨꯝ ꯆꯥꯎꯔꯦ ꯃꯥꯁꯨꯝ ꯃꯀꯥ ꯍꯦꯛꯑ ꯆꯥꯕ ꯌꯥꯕꯒꯤ ꯃꯇꯥꯡ ꯌꯧꯔꯛꯑꯦ
ꯑꯗꯒꯤ ꯌꯦꯟꯗꯦꯝꯅꯦ ꯑꯩꯅ ꯊꯥꯔꯤꯁꯦ ꯅꯥꯀꯨꯞꯄꯤꯅꯦ ꯅꯄꯥꯛꯄꯤꯅꯦ ꯑꯗꯒꯤ ꯇꯨꯅꯤꯡꯈꯣꯛꯅꯦ ꯑꯗꯨꯒ ꯀꯩꯅꯣ ꯃꯌꯥꯡ ꯇꯣꯟꯗꯣ ꯌꯥꯝ ꯃꯇꯣꯟ ꯑꯃꯈꯛꯅ ꯊꯥꯕꯅꯦ ꯑꯗꯨꯒꯅꯦ ꯃꯀꯥ ꯈꯛꯇꯪꯗꯤ ꯁꯟꯗꯣꯔꯛꯑꯦ ꯑꯗꯣ ꯑꯩꯅ ꯀꯧꯇꯥ ꯃꯆꯥ ꯄꯤꯛꯇꯨꯅ ꯊꯥꯕꯅꯦꯕ ꯑꯗꯨꯗꯨ ꯅꯣꯏꯠ ꯄꯥꯛꯅ ꯆꯥꯎꯕꯗꯤ ꯍꯦꯟꯗꯦ ꯊꯝꯐꯝ ꯂꯩꯇꯕꯅꯤꯅ ꯉꯥꯏꯍꯥꯛꯂ ꯎꯔꯨꯝꯗ ꯑꯃꯨ ꯊꯥꯡꯖꯜꯂꯤ ꯉꯍꯥꯛꯂ ꯅꯨꯡꯁꯥꯗ ꯑꯃ ꯄꯨꯊꯣꯛꯏ ꯊꯕꯛ ꯁꯨꯕ ꯃꯌꯥꯝ ꯂꯥꯛꯄꯅꯤꯅꯀꯣ ꯂꯩꯇꯕꯅꯤꯅ ꯖꯒꯥꯁꯦ ꯑꯃ ꯑꯗꯨꯝ ꯊꯥꯡꯗꯣꯛꯏ ꯒꯝꯂꯥꯁꯤꯡꯅ ꯑꯃ ꯑꯗꯨꯝ ꯊꯥꯡꯖꯤꯜꯂꯤ ꯎꯔꯨꯝ ꯑꯗꯨꯝ ꯊꯝꯃꯤ ꯑꯗꯩ ꯎꯛ ꯈꯥ ꯇꯥꯕꯁꯨ ꯌꯥꯎꯋꯤ ꯀꯣ ꯃꯣꯏꯒꯤ ꯑꯩꯈꯣꯏꯒꯤ ꯄꯣꯠꯁꯤꯡ ꯎꯈꯥ ꯊꯥꯕꯁꯤꯡꯁꯦ ꯑꯝꯇ ꯐꯠꯇꯦꯕ ꯃꯅꯥ ꯄꯤꯛꯁꯜꯂꯛꯄꯅꯤ ꯈꯪꯗꯦ ꯑꯗꯒꯤ ꯈꯨꯖꯤꯜꯂꯛꯄꯅꯤ ꯈꯪꯗꯦ ꯈꯪ ꯃꯣꯏꯁꯨ ꯅꯨꯡꯁꯥ ꯃꯉꯥꯟ ꯐꯪꯗ꯭ꯔꯒꯗꯤ ꯌꯥꯗꯦꯗꯅ ꯄꯣꯠ ꯆꯩꯁꯤꯡꯁꯤꯁꯨ ꯑꯗꯨꯗꯨꯅꯅꯦ ꯑꯗꯨꯅ ꯐꯔꯛ ꯌꯥꯝ ꯇꯥꯕꯗꯨ ꯑꯣꯏꯔꯦ ꯖꯒꯥ ꯂꯩ ꯇꯕꯥꯏꯖ
ꯎꯝ ꯍꯣꯏ ꯑꯗꯨꯅꯦ ꯖꯒꯥ ꯑꯃ ꯂꯩꯔꯒꯀꯣ ꯌꯥꯝꯕ ꯌꯥꯝꯗꯕ ꯃꯥꯒꯤ ꯈꯔ ꯑꯗꯨꯝ ꯊꯥꯖꯤꯜꯂꯒ ꯀꯛ ꯆꯥ ꯇꯥꯔꯒꯗꯤ ꯂꯩꯅꯗꯦꯗꯅꯀꯣ ꯑꯗꯨꯒꯤ ꯈꯨꯗꯛ ꯈꯨꯗꯛꯀ ꯍꯦꯛꯑ ꯆꯥꯕ ꯍꯥꯏꯁꯦ ꯁꯨꯝ ꯍꯥꯎꯕ ꯑꯣꯏꯗꯣꯏꯅꯦꯕꯀꯣ ꯑꯗꯨꯒꯤ ꯁꯨꯝ ꯍꯥꯏꯕꯅꯤꯅ ꯑꯩꯈꯣꯏ ꯁꯤꯗꯗꯤ ꯀꯥꯏ ꯑꯗꯨꯝ ꯃꯈꯣꯏ ꯂꯩꯇ꯭ꯔꯁꯨ ꯉꯣꯝ ꯆ ꯄꯥꯝꯃꯦ ꯑꯗꯨꯝ ꯍꯦꯛ ꯑꯦ ꯃꯣꯏ ꯂꯩꯇ꯭ꯔꯦ ꯑꯩꯈꯣꯏ ꯑꯗꯨꯝ ꯍꯦꯛ ꯑꯗꯨꯝ ꯀꯩꯁꯨ ꯇꯧꯅꯗꯦꯕꯀꯣ ꯑꯗꯨꯃꯥꯏꯅ ꯇꯧꯔꯒ ꯈꯨꯗꯛ ꯈꯨꯗꯛꯇ ꯍꯦꯛꯑ ꯆꯥꯕꯅꯤꯅꯅꯦ ꯍꯥꯎꯕꯗ ꯑꯗꯨꯃꯥꯏꯅ ꯇꯧꯋ ꯑꯗꯣ ꯉꯁꯤꯁꯦ ꯋꯥꯕꯅ ꯂꯣꯏꯔꯦ ꯁꯥꯥꯁꯦ ꯍꯥꯏꯕꯗꯤ ꯉꯁꯤꯁꯦ ꯊꯕꯛꯇꯨ ꯈꯔ ꯆꯠꯂꯨꯔꯦꯕ ꯏꯃꯥꯟꯅꯕꯤ ꯏꯃꯥꯟꯅꯕꯒꯤ ꯃꯥꯒꯤ ꯃꯆꯦꯒꯤ ꯃꯆꯥꯅꯨꯄꯤ ꯑꯃ ꯌꯦꯡꯕꯒꯤ ꯂꯥꯛꯑꯦꯗ ꯑꯩꯈꯣꯏꯒꯤꯅꯦ ꯃꯆꯥ ꯑꯃꯁꯨ ꯌꯦꯡꯉꯀꯥꯟ ꯐꯣꯟ ꯇꯧꯁꯤꯜꯂꯛꯑꯦ ꯑꯗꯣ ꯃꯥꯁꯨ ꯂꯥꯛꯑꯣ ꯍꯥꯏꯖꯤꯟꯈ꯭ꯔꯦ ꯑꯗꯨꯝ ꯂꯥꯛꯍꯜꯂꯦ ꯑꯗꯨꯗꯨꯒ ꯍꯧꯕ ꯂꯣꯏꯔꯦ ꯑꯗꯨꯒ ꯑꯩꯗ ꯑꯩꯈꯣꯏꯗ ꯑꯃꯨꯛ ꯀꯣꯂꯦꯖꯇ ꯆꯠꯇꯣꯏꯅꯦ ꯇꯧꯔꯁꯨ ꯑꯃꯨꯛ ꯆꯠꯂꯑꯦ ꯍꯣꯕꯦ ꯍꯣꯕꯦ ꯇꯧꯔ ꯍꯜꯂꯛꯄꯁꯨ ꯄꯨꯡ ꯑꯩꯗꯣ ꯚꯔꯥꯗ ꯌꯥꯝ ꯄꯥꯝꯃꯨꯕ ꯍꯥꯏꯇꯥꯔꯦ ꯄꯥꯝꯃꯨꯕ ꯍꯥꯏꯇꯥꯥꯔꯒꯗꯤ ꯃꯇꯦꯛ ꯃꯇꯦꯛ ꯆꯠꯄꯩꯗꯃꯛꯇ ꯄꯩꯁꯥꯗ ꯌꯥꯝ ꯇꯤꯡꯕꯗꯣ ꯑꯃꯨꯕ ꯑꯩꯈꯣꯏꯅ ꯆꯠꯂꯤꯕ ꯖꯒꯥꯁꯤ ꯀꯥꯏꯗ ꯀꯥꯏ ꯆꯠꯀꯦ ꯍꯥꯏꯕ ꯃꯇꯝꯗ ꯁꯤꯗꯒꯤ ꯇꯣꯡꯉꯛꯄꯗꯨꯅ ꯑꯩꯁꯦ ꯉꯁꯥꯏꯁ ꯀꯥꯏ ꯇꯧꯅ ꯒ꯭ꯌꯥꯟ ꯇꯥꯗ꯭ꯔꯕꯀꯣ ꯑꯁ ꯑꯩ ꯀꯣꯛ ꯉꯥꯎꯕꯅꯤ ꯀꯩꯅꯣ ꯑꯗꯨꯛ ꯌꯥꯝ ꯁꯥꯡꯅ ꯑꯁ ꯊꯃꯨꯡ ꯃꯈꯣꯡꯗꯩ ꯂꯥꯛꯄꯗꯨꯅ ꯀꯩꯅꯄꯧ ꯄꯥꯀꯤꯡ ꯐꯥꯎ ꯂꯥꯛꯄꯗ ꯌꯥꯝ ꯁꯥꯡꯉꯦꯕ ꯆꯟꯅꯒ ꯂꯥꯛꯑꯦ ꯑꯗꯨꯝ ꯁꯥꯕꯅꯤ ꯑꯗꯨꯝ ꯕꯁ ꯃꯅꯨꯡꯗ ꯑꯗꯨꯝ ꯀꯨꯏꯔ ꯂꯩ ꯑꯗꯨ ꯕꯁ ꯃꯅꯤꯡ ꯑꯁꯤ ꯇꯣꯡꯕꯁꯤꯅꯅꯦ ꯍꯥ ꯖꯨꯒꯣ ꯆꯥꯕ ꯃꯤ ꯑꯇ ꯊꯦꯡꯅꯟꯗꯕ ꯑꯍꯥꯟꯕ ꯊꯣꯡꯕꯁꯤꯅ ꯀꯃꯥꯏꯅ ꯇꯧꯏꯤ ꯍꯥꯏꯕꯗ ꯑꯅꯧꯕ ꯑꯃ ꯇꯣꯡꯉꯦꯕꯀꯣ ꯃꯥꯁꯦ ꯐꯣꯟ ꯑꯃ ꯃꯦꯠꯄ ꯀꯔꯤ ꯌꯦꯡꯉꯤꯅꯣ ꯈꯪꯗꯦ ꯀꯩꯗꯧꯔꯤꯅꯣ ꯈꯪꯗꯦ ꯑꯗꯨꯝ ꯌꯨꯝꯗ ꯐꯣꯏꯉꯕ ꯐꯪꯉꯗꯕꯩ ꯑꯉꯥꯡꯅꯒ ꯈꯇꯪ ꯇꯟꯖꯥ ꯐꯪꯉꯤꯀꯥꯏ ꯃꯦꯠꯍꯧꯕ ꯃꯦꯠꯍꯧꯕꯒꯤ ꯃꯑꯣꯡꯗꯅꯦ ꯑꯗꯨꯝ ꯃꯦꯠꯂ ꯂꯩꯔꯕ ꯑꯗꯨꯏꯗꯨꯒ ꯀꯩ ꯍꯥꯏꯅꯤ ꯑꯩꯉꯣꯟꯗ ꯑꯃꯨꯛ ꯃꯃꯤꯠꯇꯣ ꯑꯅꯧ ꯎꯞꯄꯦꯕꯀꯣ ꯑꯃꯨꯛ ꯐꯅ ꯐꯩꯅꯅ ꯌꯦꯡꯉꯛꯑꯦ ꯍꯥꯏꯗꯤ ꯑꯩꯅ ꯌꯦꯡꯉꯤꯕ꯭ꯔꯥ ꯌꯦꯡꯗ ꯐꯠꯇꯕ꯭ꯔꯥ ꯇꯧꯔ ꯀꯣ ꯑꯗꯨꯃꯥꯏꯅ ꯇꯧꯔꯦ ꯑꯗꯨꯒ ꯍꯜꯂꯛꯄꯁꯤꯅꯅꯦ ꯑꯩꯒꯤ ꯃꯥꯡꯁꯤꯗ ꯀꯩꯅꯣꯝ ꯐꯝꯃꯤꯅꯦ ꯍꯥꯏꯗꯤ ꯃꯣꯏꯒꯤꯟ ꯍꯥꯟꯅ ꯈꯔ ꯍꯟꯅꯨꯕ ꯑꯗ ꯑꯩꯈꯣꯏ ꯁ꯭ꯋꯥꯏꯒꯤ ꯃꯤ ꯅꯠꯇꯕ ꯑꯁ ꯅꯥꯀꯩꯒꯤ ꯃꯤꯅꯦꯕꯀꯣ ꯃꯄꯥꯟꯒꯤ ꯃꯤ ꯍꯥꯏꯇꯥꯔꯦ ꯃꯣꯏꯁꯨ ꯅꯥꯀꯟꯗ ꯑꯩꯈꯣꯏ ꯂꯝꯕꯤꯗꯤ ꯄꯨꯟꯕ ꯑꯣꯏꯕ ꯑꯗꯨ ꯂꯥꯛꯄꯅꯤꯅ ꯑꯁ ꯃꯅꯝꯁꯤꯅꯅꯦ ꯍꯦꯛꯇ ꯍꯨꯝꯊꯔꯛꯄ ꯑ ꯃꯃꯥꯡ ꯃꯃꯥꯡꯗ ꯐꯝꯃꯃꯤꯅ ꯑꯌꯥꯝ ꯃꯅꯤꯡ ꯐꯝꯃꯃꯤꯅ ꯍꯨꯝꯊꯔꯛꯑꯦ ꯑꯩꯁꯤ ꯕꯁꯇꯨ ꯃꯤꯗ ꯑꯩꯅ ꯍꯜꯂꯛꯏꯗꯣ ꯊꯦꯡꯕꯒꯤ ꯃꯤꯗꯣ ꯍꯥꯏꯗꯤ ꯆꯠꯂꯝꯗꯥꯏꯗ ꯂꯣꯏ ꯑꯣꯏꯕꯒꯤ ꯊꯦꯡꯅꯕꯒꯤ ꯑꯗꯨꯃꯥꯏꯅ ꯇꯧ ꯑꯇꯧꯕ ꯃꯤ ꯇꯣꯡꯕꯗꯣ ꯑꯩꯒꯤ ꯑꯩꯅ ꯈ꯭ꯋꯥꯏ ꯃꯅꯤꯡꯒꯤꯗꯨꯗ ꯐꯝꯃꯦ ꯑꯩ ꯊꯪꯅꯕꯗ ꯅꯨꯄꯤ ꯑꯃ ꯊꯝꯃꯦꯕ ꯅꯨꯄꯤꯗꯨꯁꯨ ꯆꯤꯠ ꯃꯟꯕꯒꯤ ꯀꯩ ꯍꯥꯏꯅꯤ ꯏꯕꯥꯅꯤꯁꯦ ꯈꯣꯡ ꯈꯣꯡ ꯁꯨꯃꯥꯏꯅ ꯊꯦꯡꯒꯥꯏꯅ ꯑꯩ ꯍꯟꯅ ꯍꯐꯥꯎ ꯌꯦꯡꯉꯨꯗ꯭ꯔꯦꯕ ꯈꯣꯡꯁꯨ ꯑꯗꯨꯨꯝ ꯊꯝꯃꯤꯟꯅꯔꯛꯄꯩ ꯍꯨꯃꯥꯡ ꯁꯧꯒꯠꯂꯛꯄꯗꯣ ꯑꯗꯨꯃꯥꯏꯅ ꯇꯧꯔꯑꯅꯦꯕ ꯍꯥꯏꯗꯤ ꯌꯦꯡꯕ ꯀꯥꯟꯗ ꯀꯩ ꯍꯥꯏꯅꯤ ꯌꯥꯝ ꯅꯨꯡꯉꯥꯏꯇꯕ ꯍꯥꯏꯗꯤ ꯅꯨꯄꯤ ꯃꯌꯥꯝ ꯃꯔꯛꯇ ꯐꯝꯖꯤꯜꯂꯒ ꯌꯥꯝ ꯍꯩꯅꯤꯗꯅ ꯂꯥꯛꯄ ꯗꯣ ꯑꯗꯨꯃꯥꯏꯅ ꯑꯣꯏꯔꯒꯁꯤꯗꯤ ꯌꯥꯝ ꯅꯨꯡꯉꯥꯏꯇꯕ ꯋꯥꯅꯤ ꯉꯥꯏ ꯇꯣꯡꯉꯛꯄꯗꯣ
ꯍꯣꯏꯅꯦ ꯘꯔꯤ ꯇꯣꯡꯕ ꯍꯥꯏꯁꯤꯁꯨ ꯃꯤ ꯑꯃꯅ ꯑꯇꯩꯕꯨꯗ ꯆꯥꯗꯕ ꯃꯑꯣꯡ ꯇꯧꯔꯛꯑꯒꯗꯤ ꯅꯨꯡꯉꯥꯏꯄꯣꯟꯇꯦꯅꯦ ꯑꯗꯒꯤ ꯂꯥꯡꯁꯤꯟꯕ ꯑꯗꯒꯤ ꯃꯣꯏ ꯐꯣꯟ ꯃꯗ ꯃꯦꯠꯂꯒꯁꯨ ꯋꯥꯔꯤꯃꯨꯛꯇ ꯁꯥꯔꯒꯁꯨ ꯂꯩꯗꯅꯨ ꯀꯣ ꯇꯞꯅ ꯃꯥꯅ ꯇꯥꯖꯒꯗꯕꯒꯤ ꯆꯥꯡꯗꯨꯗ ꯁꯥꯖꯔꯗꯤ ꯐꯕ ꯂꯩꯕ ꯃꯌꯥꯝꯗꯨ ꯂꯣꯏꯅꯃꯛ ꯇꯥꯅꯕ ꯂꯥꯎ ꯂꯥꯎꯔ ꯁꯥꯕ ꯃꯤꯁꯨ ꯂꯩꯕ ꯐꯣꯟꯕ ꯐꯣꯟꯗ ꯋꯥꯔꯤ ꯁꯥꯟꯅꯕ ꯃꯇꯝꯗ ꯅꯨꯡꯉꯥꯏꯇꯕꯅꯦ ꯑꯗꯨꯃꯥꯏꯅ ꯇꯧꯕꯗꯣ ꯑꯗꯨꯗꯣ ꯑꯗꯨꯝ ꯈꯪꯉꯦ ꯑꯩꯈꯣꯏꯁꯨ ꯈꯤꯪ ꯐꯥꯗꯣꯛ ꯆꯠꯄꯒ ꯊꯦꯡꯅꯕ ꯑꯗꯨꯝ ꯏꯕ
ꯅꯨꯡꯉꯥꯏꯇꯕꯅꯦ ꯑꯩꯈꯣꯏꯁꯨ ꯑꯣꯇꯣ ꯑꯣꯇꯣ ꯑꯃꯗ ꯑꯗꯨꯝ ꯊꯦꯡꯅꯩꯕ ꯋꯥꯔꯤ ꯋꯥꯋꯇꯥꯏ ꯁꯥꯔꯁꯨ ꯑꯃ ꯑꯃ ꯇꯧꯔꯁꯨ ꯂꯥꯎ ꯂꯥꯎ ꯂ ꯑꯃ ꯁꯥꯟꯅꯕ ꯑꯗꯣ ꯇꯣꯡꯃꯤꯟꯅꯔꯤꯕ ꯃꯌꯥꯝꯗꯨꯗꯤ ꯑꯀꯥꯏꯕ ꯄꯤꯗꯅꯀꯣ ꯇꯥꯅꯤꯡꯗꯕꯁꯨ ꯌꯥꯎꯔꯝꯕ ꯌꯥꯏ ꯑꯗꯨꯗꯨꯅ ꯈꯟꯒꯗꯕꯅꯤ ꯃꯣꯏ ꯃꯁꯥꯅꯁꯨ ꯋꯥꯈꯜꯗꯣ ꯑꯦ ꯑꯩꯈꯣꯏ ꯏꯄꯥꯅꯤꯅ ꯉꯥꯡꯅꯔꯤꯁꯦ ꯌꯥꯝꯅ ꯂꯧꯍꯣꯡꯃꯟꯒꯅꯤ ꯑꯩꯈꯣꯏꯕꯥꯅꯤ ꯈꯛꯇꯪꯒꯤ ꯑꯣꯏꯕ ꯁꯥꯟꯅꯕ ꯋꯥꯔꯤꯁꯤꯗ ꯃꯤ ꯃꯌꯥꯝꯁꯤꯅ ꯇꯥꯔꯒ ꯅꯨꯡꯉꯥꯏꯔꯝꯃꯔꯣꯏ ꯀꯥꯏꯅ ꯍꯥꯏꯕꯁꯦ ꯈꯟꯒꯗꯧꯕꯅꯦꯕ ꯑꯗꯨ ꯈꯟꯗꯕꯒꯤꯅꯦꯕ ꯀꯩꯁꯨꯝꯗ ꯈꯟꯖꯗꯕꯗ ꯃꯁꯥꯗꯣ ꯍꯣꯏ ꯃꯣꯏꯅ ꯐꯠꯇꯦ ꯐꯠꯇꯕ ꯇꯧꯋꯤ ꯍꯥꯏꯕ ꯋꯥ ꯅꯠꯇꯕ ꯃꯣꯏꯗꯨꯁꯨ ꯋꯥꯈꯜꯗꯕꯨꯗꯤ ꯀꯩꯁꯨ ꯈꯟꯗꯅ ꯁꯥꯔꯝꯗꯣꯏꯅꯦꯕ ꯁꯥꯕꯕꯨꯗꯤ ꯃꯁꯥꯒꯤ ꯍꯩꯅꯕꯤ ꯑꯃ ꯑꯣꯏꯕꯒꯤ ꯁꯥꯔꯝꯗꯣꯏꯅꯦꯕ ꯑꯗꯨꯏꯁꯨ ꯅꯨꯡꯉꯥꯏꯇꯕꯗꯨ ꯑꯗꯨꯝ ꯐꯥꯎꯕꯅꯤ ꯏꯁꯥ ꯑꯗ ꯍꯩꯅꯗ꯭ꯔꯒꯗꯤ
ꯍꯣꯏ ꯑꯗꯨꯅꯦ ꯆꯠꯈꯤꯕꯁꯨ ꯅꯨꯡꯉꯥꯏꯇꯕ ꯍꯜꯂꯛꯄꯁꯨ ꯅꯨꯡꯉꯥꯏꯇꯕ ꯑꯗꯨꯅ ꯃꯤ ꯆꯤꯟꯃꯟꯕꯒꯤꯀꯣ ꯑꯩ ꯐꯝꯃꯤꯟꯅꯕꯗꯤ ꯀ‌ꯦꯁꯨ ꯇꯧꯗꯦꯕ ꯃꯅꯤꯡꯗ ꯐꯝꯕꯒꯤ ꯑꯩ ꯃꯃꯥꯡꯒꯤꯗꯣ ꯍꯥꯏꯗꯤ ꯃꯁꯥꯒꯤ ꯃꯔꯅꯝ ꯈꯔ ꯅꯝꯖꯕ ꯀꯟꯕ ꯑꯣꯏꯕꯖꯥꯠꯅꯤ ꯑꯗꯨꯗꯨꯅ ꯑꯗꯨꯝ ꯍꯨꯃꯛ ꯃꯅꯝ ꯅꯨꯡꯁꯤꯠ ꯁꯤꯜꯂꯛꯄ ꯀꯥꯟꯗ ꯊꫭꯅꯥꯎ ꯃꯄꯥ ꯐꯝꯕꯒꯤ ꯑꯗꯨꯗꯨꯒ ꯑꯩꯅ ꯑꯃꯛ ꯅꯨꯄꯤ ꯃꯌꯥꯝ ꯑꯃ ꯇꯧꯔꯒ ꯆꯠꯄꯒ ꯐꯝꯕꯗꯨꯅꯤ ꯌꯥꯝ ꯅꯨꯡꯉꯥꯏꯇꯕ ꯑꯩꯉꯣꯟꯗ ꯏꯁꯥꯗ ꯍꯥꯏꯗꯤ ꯀꯩ ꯍꯥꯏꯅꯤ ꯏꯁꯥꯒꯤ ꯀꯝꯐꯣꯔꯇꯦꯕꯜ ꯑꯣꯏꯗꯕ ꯍꯥꯏꯒꯗ꯭ꯔꯥ ꯑꯗꯨꯃꯥꯏꯅ ꯑꯣꯏꯕꯗꯣ ꯑꯗꯨ ꯑꯣꯏꯕꯒꯤꯅꯤꯅ ꯍꯣꯏ ꯐꯔꯦ ꯑꯗꯨꯗꯤ ꯑꯩ ꯊꯝꯃꯒꯦꯀꯣ
ꯍꫭ ꯍꯣꯏ ꯍꯣꯏ